ꯍꯂꯣ
ꯑꯥ ꯇꯥꯔꯦ ꯆꯦ
ꯇꯥꯔꯕꯣ
ꯑꯧ ꯇꯥꯔꯦ ꯇꯥꯔꯦ
ꯅꯣꯡ ꯆꯨꯕ꯭ꯔꯣ ꯀꯃꯥꯏꯅ ꯇꯧꯒꯦ
ꯎꯝ ꯆꯨꯗꯦ ꯉꯥꯁꯥꯏ ꯅꯨꯡꯗꯤꯟ ꯆꯨꯔꯝꯃꯦ ꯍꯧꯖꯤꯛ ꯆꯨꯒꯤꯗ꯭ꯔꯦ
ꯅꯨꯡꯗꯥꯡ ꯆꯨꯗꯕ꯭ꯔ
ꯆꯨ ꯗꯦ
ꯅꯨꯡꯗꯥꯡ ꯉꯥꯏꯍꯛ ꯃꯇꯦꯛ ꯑꯃꯗꯤ ꯇꯥꯔꯝꯕ꯭ꯔ ꯀꯩꯅꯣꯝ ꯇꯧꯏꯗ ꯅꯣꯏ ꯇꯥꯗꯕ꯭ꯔ
ꯈꯪꯗꯦ ꯑꯩꯅ ꯊꯣꯡ ꯂꯣꯟꯖꯟꯕꯩꯔ
ꯍꯧꯖꯤꯛꯁꯦ ꯗꯦꯠ ꯀꯩꯅꯣꯐꯧ ꯍꯨꯝ ꯗꯦꯠ ꯇ꯭ꯋꯦꯟꯇꯤ ꯑꯗꯥꯏ ꯐꯥꯎ ꯅꯣꯡꯁ ꯑꯗꯨꯝ ꯂꯩ ꯃꯥꯂꯦꯅꯦ
ꯍꯌꯦꯡꯁꯨ ꯅꯣꯡ ꯂꯩꯌꯦꯅ ꯋꯦꯗꯔ ꯔꯤꯄꯣꯔꯠ ꯂꯥꯛꯑꯝꯕ
ꯑꯗꯨꯕꯨꯗꯤ ꯏꯉꯥ ꯊꯥ ꯍꯥꯏꯔꯤꯅꯤꯗꯅ ꯅꯠꯇ꯭ꯔꯥ
ꯎꯝ
ꯅꯣꯡ ꯆꯨꯕꯒꯤꯅꯦꯕ ꯏꯥꯉꯥ ꯊꯥ ꯍꯥꯏꯁꯦ ꯏꯉꯥ ꯍꯥꯏꯁꯦ ꯅꯣꯡꯖꯨ ꯊꯥ ꯍꯥꯏꯁꯦ
ꯆꯥꯛ ꯆꯥꯔꯕ ꯏꯆꯦ
ꯑꯩ ꯆꯔꯦ
ꯎꯝ
ꯅꯪꯗꯤ
ꯑꯩꯁꯨ ꯆꯥꯔꯦ
ꯀꯩ ꯃꯊꯦꯟ
ꯑꯩꯈꯣꯏ ꯏꯔꯣꯜꯂꯦ ꯑꯃ ꯀꯥꯡꯍꯧ ꯇꯧꯔꯦ
ꯎꯝ ꯑꯩꯅ ꯃꯥꯏꯔꯦꯟ ꯊꯣꯡꯉꯦ ꯑꯗꯨꯒ
ꯇꯧꯔꯦ ꯍꯥꯏꯗꯤ ꯑ ꯏꯔꯣꯟꯕ ꯑꯃ ꯍꯥꯏꯗꯤ ꯀꯩ ꯍꯥꯏꯗꯣꯏꯅꯣ ꯏꯔꯣꯟꯕ ꯕꯁꯨ ꯗꯥꯏꯔꯦꯛꯇꯤ ꯅꯠꯇꯕꯤ ꯑꯃ ꯃꯦꯠꯄꯤꯗꯣ
ꯀꯥꯏꯗꯒꯤꯅꯣ ꯃꯥꯥꯏꯌꯦꯞ ꯈꯣꯡꯕ ꯃꯈꯣꯜ ꯑꯃ ꯇꯥꯏꯅꯦ ꯍꯣꯏ ꯑꯩꯗꯤ ꯆꯥꯛ ꯆꯥ ꯇꯣꯛꯄꯩ ꯋꯥꯛꯀꯤꯡ ꯆꯠꯂꯝꯃꯤꯅꯦ
ꯑꯣ
ꯅꯪꯗꯤ
ꯑꯩ ꯂꯥꯏꯔꯤꯛ ꯁꯨꯝ ꯇꯧꯔꯝꯕꯅꯤ ꯇꯝꯁꯨ ꯇꯨꯝꯅꯤꯡꯉꯛ ꯑꯕ ꯂꯔꯤꯛ ꯁꯨꯝ ꯇꯧꯔꯝꯃꯤꯅꯦ
ꯂꯥꯏꯔꯤꯛ ꯁꯨꯝ ꯇꯧꯔꯝꯃꯤꯅꯦ ꯅꯪꯗꯤ ꯀꯩ ꯍꯣꯠꯅꯔꯤꯅꯣ ꯀꯃꯥꯏ ꯇꯧꯔꯤꯅꯣ
ꯍꯧꯖꯤꯛ ꯃꯥꯁꯇꯔ ꯇꯧꯔꯤ ꯁꯀꯦꯟ ꯁꯦꯝ ꯀꯥꯕꯗꯅ ꯉꯥꯏꯔꯤꯗ ꯃꯅꯤꯄꯨꯔꯤꯗ
ꯑꯣ ꯆꯞ ꯃꯥꯟꯅꯔꯦ ꯑꯗꯨꯗꯤ
ꯎꯝ
ꯅꯣꯡꯖꯦ ꯅꯨꯡꯗꯥꯡ ꯍꯥꯥ
ꯆꯦꯗꯤ ꯍꯧꯖꯤꯛ ꯀꯩ ꯍꯣꯠꯅꯔꯤꯕ
ꯑꯣ ꯑꯩꯅ ꯄꯤ ꯍꯩꯏ ꯗꯤ ꯇꯧꯕ
ꯎꯝ
ꯅꯣꯡꯁꯦ ꯃꯆꯤꯠ ꯃꯆꯤꯠ ꯃꯆꯤꯠ ꯃꯆꯤꯠ ꯇꯥꯔ ꯂꯩ ꯅꯠꯇ꯭ꯔꯣ ꯇꯥꯒꯦꯒ ꯅꯨꯡꯗꯥꯡ ꯄꯨꯂꯞ ꯇꯥꯕꯀꯣ ꯑꯌꯨꯛ ꯅꯨꯡꯗꯤꯟꯁꯦ ꯇꯥꯗꯕꯤꯗ ꯑꯌꯨꯛ ꯅꯨꯡꯗꯤꯟ ꯇꯥꯗꯕꯤꯗ ꯊꯕꯛ ꯆꯦꯠꯅꯤꯡꯕ ꯆꯠꯍꯜꯂꯦꯗꯅꯀꯣ ꯅꯨꯡꯗꯥꯡ ꯅꯨꯡꯗꯥꯡ ꯇꯨꯝꯕꯁꯤꯗ ꯄꯨꯂꯞ ꯇꯍꯊꯣꯛꯑꯝꯕ ꯑꯗꯨ ꯑꯣꯏꯔꯗꯤ ꯅꯨꯡꯉꯥꯏꯗꯧ ꯅꯦꯕ ꯍꯥꯏꯗꯤ ꯊꯕꯛ ꯆꯠꯊꯣꯛ ꯑꯀꯥꯟꯗ ꯉꯥꯁꯥꯏꯁꯨ ꯉꯁꯥꯏꯁꯨ ꯊꯕꯛ ꯆꯠꯊꯣꯛꯑꯀꯥꯟꯗ ꯅꯣꯡꯂꯩ ꯅꯨꯡꯁꯤꯠ ꯇꯧꯔꯛꯇꯅ ꯀꯥꯏꯗꯒꯤ
ꯅꯨꯡꯉꯥꯏ ꯎꯝ ꯌꯥꯝ ꯅꯨꯡꯉꯥꯏꯇꯦꯕ ꯑꯗꯨꯗꯣ ꯑꯗꯩꯗꯤ ꯅꯍꯥꯟꯒꯩ ꯁꯥꯇꯤꯟ ꯑꯗꯨꯝ ꯄꯨꯔ ꯆꯠꯄꯅꯦ ꯑꯩꯗꯣ ꯉꯁꯤꯁꯤꯅ ꯁꯥꯇꯤꯟꯗꯣ ꯍꯥꯞꯄꯦꯅ ꯑꯩꯗꯤ ꯍꯥꯞꯄ ꯆꯠꯂꯕ ꯑꯗꯨꯒꯗꯤ ꯍ ꯑꯩꯁꯦ ꯊꯣꯔꯛꯑꯦ ꯑꯩꯈꯣꯏ ꯒꯦꯠꯇꯒꯤꯗꯤ ꯊꯤ ꯅꯣꯡ ꯈꯤꯇꯪ ꯃꯪꯉꯦꯅ ꯑꯥ ꯈꯤꯇꯪ ꯁꯥꯡꯗꯣꯔꯛꯄꯗꯗꯤ ꯑꯁ ꯅꯨꯡꯁꯥꯥꯁꯦ ꯁꯥꯒꯠꯂꯛꯑꯦꯀꯣ ꯁꯥꯇꯤꯟꯁꯦ ꯂꯧꯊꯣꯛ ꯇꯨꯀꯦꯅ ꯇꯧꯔꯀꯥꯟꯗ ꯁꯥꯇꯤꯟꯗꯣ ꯌꯥꯎꯔꯝꯗ꯭ꯔꯦꯕ
ꯌꯦꯡꯉꯨꯅꯦ ꯑꯗꯩ ꯅꯣꯡꯁꯨ ꯑꯗꯨꯝ ꯅꯪꯉꯦ ꯅꯣꯡꯖꯨ ꯊꯥꯁꯤꯗ ꯌꯦꯡꯉꯨꯕ ꯑꯩꯅ ꯁꯥ ꯇꯤꯟ ꯄꯨꯗꯕ ꯅꯨꯃꯤꯠꯁꯤꯗ ꯅꯣꯡꯁꯦ ꯍꯩꯗꯕꯗ ꯂꯣꯏꯔꯦꯕ ꯅꯍꯥꯟꯈꯩ ꯄꯨꯕꯗꯅ ꯄꯥꯛ ꯍꯩꯗꯗ꯭ꯔꯒ
ꯑꯩꯁꯨ ꯅꯍꯥꯟ ꯄꯨꯗꯕ ꯅꯨꯃꯤꯠ ꯍꯟꯗ ꯄꯨꯔꯥ ꯍꯩꯗꯒ꯭ꯔꯕ
ꯑꯗꯨ ꯑꯣꯇꯣ ꯗ꯭ꯔꯥꯏꯚꯔꯗꯨꯅ ꯀꯩ ꯍꯥꯏ ꯈꯔꯒ ꯍꯧꯖꯤꯛꯇꯤ ꯅꯨꯡꯁꯥꯁꯨ ꯁꯥꯏꯌꯦ ꯅꯣꯡꯁꯨ ꯆꯥꯏ ꯁꯥꯇꯤꯟꯗꯤ ꯊꯥꯒꯅꯨ ꯑꯩꯅ ꯀꯀꯥ ꯀꯥꯏꯗ ꯁꯨꯛ ꯊꯥꯕ ꯅꯠꯇꯦ ꯉꯁꯤꯇꯪꯗꯤ ꯀꯥꯎ ꯑꯩ ꯍꯥꯞꯄꯦ ꯑꯗꯨꯝ ꯂꯩꯅꯦꯕ ꯀꯥꯎꯕꯗꯤ ꯅꯠꯇꯦꯕ ꯍꯥꯞꯄꯝꯗꯕꯩ ꯋꯥꯅꯦꯕ ꯄꯣꯠꯇꯣ ꯑꯗꯨꯒ ꯑꯣꯇꯣ ꯗ꯭ꯔꯥꯏꯚꯔꯗꯨꯒ ꯋꯥꯔꯤ ꯁꯥꯟꯅ ꯁꯥꯟꯅ ꯊꯧꯔꯛꯏꯑ ꯈꯪꯉꯕ꯭ꯔꯥ ꯋꯥꯔꯤ ꯌꯥꯝ ꯅꯨꯡꯉꯥꯏꯔꯤ ꯑꯣꯇꯣ ꯗ꯭ꯔꯥꯏꯚꯔꯗꯨꯁꯨ ꯑꯍꯟꯗꯨꯁꯨ ꯑꯩꯅ ꯂꯩꯍꯧ ꯂꯩꯍꯧꯔꯒꯦ ꯍꯥꯏꯗꯤ ꯕꯦꯝ ꯑꯃ ꯂꯩꯍꯧꯔꯣꯀꯣ ꯒ ꯇꯧꯔꯛꯏ ꯄꯣꯠꯅꯤ ꯐꯝꯕꯝꯗꯣ ꯂꯩꯇꯗꯅ ꯃꯃꯥꯡꯒꯤ ꯑꯁꯥꯡꯗꯨ ꯃꯣꯏꯒꯤ ꯇꯣꯜ ꯐꯝꯚꯝ ꯑꯁꯥꯡꯕ ꯑꯃ ꯂꯩꯗꯥꯏꯅꯦ
ꯑꯗꯨꯗꯨꯗ ꯐꯝꯕ ꯃꯥꯁꯦ ꯐꯝꯝꯣ ꯁꯤ ꯐꯝꯃꯣ ꯂꯥꯎ ꯌꯥꯝ ꯁꯥꯡꯉꯤ ꯇꯧꯔꯒ ꯑꯈꯩꯏ ꯏꯕꯥꯅꯤꯁꯦ ꯐꯝꯕ ꯑꯗꯨꯒ ꯋꯥꯔꯤꯁꯦ ꯁꯨꯝ ꯄꯨꯟꯈꯤꯕ ꯍꯥꯏꯇꯥꯔꯦꯅꯦ ꯑꯗꯣ ꯑꯩꯈꯣꯏ ꯁꯤꯗ ꯂꯥꯛꯄꯗ ꯑ ꯁꯤꯡꯖꯃꯩꯗꯒꯤ ꯅꯨꯄꯥ ꯑꯃ ꯁꯤꯔꯒ ꯑꯩꯈꯣꯏꯒꯤ ꯇꯥꯇꯥꯗ ꯇꯧꯔꯒ ꯑꯃ ꯃꯌꯥꯝ ꯀꯞꯄ ꯆꯠꯄꯗꯣ
ꯉꯁꯤꯒꯤꯔꯣ
ꯉꯁꯤꯒꯤ ꯉꯁꯤꯒꯤ ꯗꯦꯕꯖꯤꯠ ꯍꯥꯏꯕ꯭ ꯀꯩꯅꯣꯝ ꯍꯥꯏ ꯅꯨꯄꯥꯗꯨꯒꯤ ꯃꯃꯤꯡꯗꯨꯣ ꯀꯃꯥꯏ ꯇꯧꯔ ꯁꯤꯔꯤꯅꯣꯗꯤ ꯈꯪꯗꯤꯌꯦ ꯁꯤꯡꯖꯃꯩꯗ ꯂꯩꯔꯝꯃꯦꯕꯀꯣ ꯁꯤꯡꯖꯃꯩꯗꯩ ꯄꯨꯊꯣꯔꯛꯄ ꯃꯥꯜꯂꯦꯕ ꯃꯌꯨꯝꯗꯣ ꯁꯤꯡꯖꯃꯩꯗꯒꯤ ꯑꯣꯏꯔꯝꯅꯤꯕ ꯍꯥꯏꯗꯤ ꯂꯥꯞꯅ ꯂꯥꯛꯑꯗꯤ ꯑꯩꯈꯣꯏꯁꯨ ꯑꯗꯨꯝ ꯎꯅꯤꯗꯅ ꯁꯤꯖꯥꯡꯃꯩ ꯃꯄꯥꯥ ꯑꯗꯨꯗ ꯑꯝ ꯃꯣꯏꯗꯤ ꯂꯩꯅꯔꯝꯃꯤ ꯀꯃꯥꯏꯅ ꯁꯤꯔꯤꯅꯣ ꯃꯥꯒꯤ ꯑꯁꯤꯕꯒꯤ ꯀꯩꯅꯣꯗꯣ ꯖꯁꯇꯤꯁ ꯄꯨꯊꯣꯛꯄꯤꯌꯨ ꯀꯥꯏꯅ ꯇꯧꯔꯒ ꯊꯦꯠꯂꯒ ꯑꯃ ꯇꯧꯔ ꯑꯃ ꯆꯠꯄꯤꯗꯣ ꯃꯥꯗꯨ ꯍꯥꯞ ꯄꯒ ꯀꯞ ꯄꯒ ꯀꯣꯂ ꯀꯨꯗꯥ ꯍꯥꯄꯒ ꯀꯣꯂ ꯀꯞꯄꯒ ꯀꯞꯄꯒ ꯂꯩꯕ
ꯍꯨꯖꯤꯛꯀꯥꯟ ꯒ꯭ꯌꯥꯟ ꯇꯥꯗ꯭ꯔꯦ
ꯑꯗꯨꯗꯤ ꯑꯗꯨꯗꯤ ꯒ꯭ꯌꯥꯟ ꯇꯥꯗꯦꯕ
ꯂꯩꯁꯥꯕꯤ ꯑꯃꯁꯨ ꯑꯦꯛꯁꯤꯗꯦꯟꯗ ꯂꯩꯇ ꯃꯥꯜꯂꯦ ꯑꯗꯨꯒ ꯊꯥꯒꯠꯍꯧꯋꯦ ꯐꯣꯟꯗ ꯈꯪ ꯖꯨꯜꯂꯤꯌꯥ ꯍꯥꯏꯕ꯭ꯔꯥ ꯀꯩꯅꯣ ꯑꯦꯛꯁꯤꯗꯦꯟ ꯗꯅꯦ ꯍꯥꯏꯕ꯭ꯔꯥ ꯀꯩꯅꯣ ꯑꯣ
ꯍꯧꯖꯤꯛꯀꯥꯟꯗꯤꯀꯣ ꯑꯩ ꯍꯥꯏꯗꯤꯀꯣ ꯂꯝꯕꯤ ꯅꯨꯡꯉꯥꯏꯔꯦ ꯑꯃ ꯇꯧꯔꯦ ꯍꯥꯏꯔꯁꯨ ꯒꯥꯔꯤꯁꯦ ꯆꯥꯡ ꯑꯃꯗ ꯊꯧꯅꯔꯗꯤ ꯑꯃꯨꯛ ꯐꯗꯧꯅꯦꯕ ꯀꯟꯅ ꯑꯗꯨꯒ ꯅꯪ ꯒꯥꯔꯤꯁꯦ ꯊꯧꯔꯕ ꯑꯗꯨꯅ ꯈꯤꯇꯪ ꯎꯝ
ꯁꯦꯔꯗ ꯑꯦꯁꯤꯗꯦꯟꯠ ꯇꯧꯕꯗ ꯑꯃꯥ ꯁꯤꯕꯗꯣ ꯈꯪꯕꯔ ꯏꯆꯦ
ꯀꯥꯏꯗ
ꯁꯨꯃ꯭ꯔꯗ
ꯈꯪꯗꯤꯌꯦ
ꯕꯥ ꯕꯥꯏꯄ ꯊꯧꯔꯛꯄ ꯅꯨꯄꯥꯗꯣ ꯃꯃꯥꯡ ꯆꯀꯥꯗ ꯄꯨꯄꯥꯏ ꯄꯥꯏꯊꯣꯛ
ꯑꯦꯛꯁꯤꯗꯦꯟꯗꯤ ꯇꯁꯦꯡꯅ ꯀꯤꯖꯩꯌꯦ ꯑꯩꯗꯤ
ꯎꯝ ꯎꯝ ꯑꯗꯨꯒ ꯃꯈꯨꯟ ꯅꯃꯗꯣ ꯄꯨꯔꯥ ꯁꯤ ꯁꯌꯦꯡ ꯄꯥꯝꯕꯣꯝꯒꯤ ꯁꯌꯦꯡ ꯂꯣꯏꯅꯕꯁꯦ ꯇꯠꯂꯒ ꯇꯥꯍꯧꯔꯤ
ꯍꯥꯏꯗꯤ ꯒꯥꯔꯤꯁꯦ ꯈꯤꯇꯪ ꯇꯞꯅ ꯐꯔꯗꯤ ꯊꯦꯡꯅꯔꯁꯨ ꯍꯥꯏꯗꯤ ꯂꯩꯗꯅ ꯌꯥꯝ ꯀꯟꯅ ꯁꯣꯛꯄꯗꯤ ꯀꯩꯁꯨ ꯑꯣꯏꯅꯔꯣꯏꯕ
ꯀꯟ ꯀꯟ ꯊꯧꯅꯔꯝꯅꯤꯅ ꯑꯩꯅ ꯀꯟ ꯊꯧꯅꯔꯕꯅꯤꯅ
ꯏꯆꯦꯗꯤ ꯀꯩ ꯂꯝꯗꯣꯏꯅꯣ
ꯑꯩ ꯇꯈꯦꯟꯗꯒꯤꯅꯦ ꯑꯩꯗꯤ-
ꯃꯃꯥꯡ ꯈꯨꯔꯥꯏꯔꯣꯝꯗ ꯂꯝ ꯍꯪ ꯂꯣꯡ ꯑꯃ ꯑꯩꯩ ꯅꯥꯔꯗ ꯆꯪꯉꯦ ꯀꯦꯁꯟꯅꯔꯤꯌꯦ ꯀꯟꯅ ꯎꯝ ꯎꯝ ꯃꯥꯖꯦ ꯑꯩꯅ ꯅꯥꯟꯕꯤꯔꯨꯕꯗꯩ ꯍꯔꯥꯎꯕꯣꯏ ꯀꯩꯕꯣꯏ ꯑꯃ ꯍꯪꯗꯣꯡꯒꯤ ꯆꯤꯛꯄꯤ ꯑꯝ ꯂꯩꯗꯥꯏꯅꯦ
ꯑꯥ
ꯑꯗꯨꯃꯥꯏ ꯇꯧꯋꯥꯠ ꯗꯩꯗꯤ ꯍꯨꯠꯂꯕꯅꯦꯕ ꯈꯨꯠꯁꯦ ꯑꯗꯨꯗꯩꯗꯤ ꯃꯥꯁꯦ ꯅꯥꯟꯕꯤꯔꯔꯣꯏꯅ ꯅꯥꯟꯕꯤꯗꯦ ꯃ ꯑꯩ ꯈꯣꯡꯁꯤꯗ ꯇꯛꯏ ꯀꯟꯅ ꯃꯥ ꯆꯪꯉꯛꯑꯒ ꯑꯩ ꯀꯦꯝ ꯍꯥꯏꯕ ꯅꯠꯇꯦ ꯀꯔꯤ- ꯅꯣ ꯅꯪ ꯇꯤꯟꯅꯥꯕ ꯄꯩꯁꯥ ꯇꯤꯡꯉꯦ ꯑꯩ ꯇꯟꯂꯦ ꯅꯪꯒ ꯇꯤꯟꯅꯕ ꯄꯩꯁꯥ ꯇꯤꯡꯉꯦ
ꯀꯦꯁꯟꯅꯕꯅ ꯌꯥꯔꯣꯏ ꯑꯩꯈꯣꯏ ꯏꯕꯨꯡ ꯑꯃ ꯍꯟꯇꯛ ꯍꯪꯗꯣꯡꯗꯣ ꯃꯣꯏ ꯍꯥꯡꯗꯣꯡꯅꯦꯕ ꯎꯆꯤꯗꯣ ꯆꯥꯕꯖꯥꯅꯦꯕ ꯑꯗꯨꯒ ꯃꯣꯏ ꯍꯪꯗꯣꯡ ꯎꯆꯤꯗꯨ ꯂꯧꯊꯣꯛꯎꯕ ꯆꯤꯛꯇꯅꯅꯦ
ꯃꯥ ꯃꯁꯛꯁꯦ ꯁꯤꯗꯒꯤ ꯁꯤꯗꯒꯤ ꯍꯧꯗꯣꯡ ꯌꯥ ꯃꯁꯛꯁꯦ ꯎꯕꯗ ꯑꯗ ꯅꯪ ꯍꯦꯛ ꯎꯕꯗ ꯅꯪ ꯅꯨꯡꯁꯤꯗꯦ ꯍꯥꯏꯕ ꯁꯨꯡ ꯉꯝꯂꯝꯝꯃꯣꯏꯕ ꯕꯨꯛ ꯕꯨꯛ ꯂꯥꯎꯋꯦꯗꯅ ꯌꯦꯂꯣ ꯑꯣꯔꯦꯟꯖ ꯃꯆꯨꯅꯦꯕ ꯈꯪꯕ
ꯑꯣ ꯏ ꯀꯥꯏ ꯂꯩꯒꯦ ꯍꯥꯢꯔꯛ ꯑꯣꯕꯥ ꯍꯣꯁꯇꯦꯜꯗ ꯂꯩꯕ꯭ꯔꯣ
ꯑ ꯑꯣꯔꯦꯟꯖ ꯃꯆꯨꯅꯦꯕꯀꯣ ꯂꯝꯗꯤ ꯍꯧꯥꯡꯗꯣꯡꯅꯦꯕ ꯀꯦꯁꯟꯅꯕꯁꯤ ꯀꯦꯠꯁꯟꯅꯕꯁꯤ ꯍꯥꯏꯗꯤ ꯃꯥꯒꯤ ꯃꯑꯣꯡ ꯃꯇꯧꯗꯕꯤ ꯌꯥꯝ ꯅꯨꯡꯁꯤꯟꯕ ꯍꯥꯏꯕ ꯑꯃꯗꯥꯏꯅꯦ ꯑꯗꯨ ꯇꯧꯋꯦꯕ ꯁꯤ ꯄꯣꯠꯁꯦ ꯀꯦꯠꯁꯟꯅꯕꯁꯦ ꯈꯨꯍꯩ ꯑꯃꯅꯤꯅꯤꯀꯣ ꯃꯥꯅ ꯍꯩꯔꯤ ꯀꯦꯠꯁꯟꯅꯕꯁꯦ ꯃꯄꯨ ꯑꯝꯇꯅ ꯂꯨꯅ ꯇꯧꯕꯤꯕ ꯅꯠꯇꯦꯀꯣ ꯃꯥꯁꯦ ꯑꯗꯨꯒ ꯃꯥꯅ ꯀꯦꯁꯟꯅꯩꯅꯦꯕ ꯍꯩꯒ꯭ꯔꯕ ꯀꯗꯔꯗꯤ ꯍꯥ
ꯍꯣꯁꯇꯦꯜ ꯅꯝꯕ꯭ꯔ ꯀꯌꯥꯗ ꯂꯩꯒꯦ
ꯀꯩ ꯍꯥꯏꯅꯣ
ꯍꯣꯁꯇꯦꯜ ꯅꯝꯕꯔ ꯀꯥꯌꯥꯗ ꯂꯩ
ꯍꯣꯁꯇꯦꯜ ꯅꯝꯕꯔ ꯐꯥꯏꯚ
ꯑꯣ ꯉꯁꯥꯏ ꯂꯤꯟꯊꯣꯏꯅ ꯊꯝꯃꯛꯑꯝꯕ ꯍꯧꯗꯣꯡ ꯄꯣꯏꯔ
ꯍꯥꯠ ꯃꯅꯨꯡꯖꯨꯖꯨ ꯂꯩ ꯏꯕꯗꯣ
ꯏꯃꯥꯟꯅꯕꯤꯒ ꯑꯁꯣꯝꯗ ꯊꯝꯃꯛ ꯑꯦꯕ
ꯑꯣ ꯑꯗꯨ ꯑꯣꯏꯔꯝꯅꯤ ꯅꯤꯡꯊꯣꯏꯅ ꯅꯠꯇ꯭ꯔꯥ
ꯑ ꯂꯤꯟꯊꯣꯏ ꯗꯣ
ꯅ ꯍꯧꯖꯤꯛ ꯑꯩꯉꯣꯟꯗ ꯀꯩꯁꯟꯅꯩꯁꯦ ꯃꯁꯛꯁꯤꯒ ꯑꯎꯑꯎꯎꯎ ꯑꯅ
ꯑꯗꯨꯝꯒ ꯈꯣꯡꯗꯅꯒ ꯇꯧ
ꯅꯠꯇꯦꯕꯀꯣ ꯑꯩ ꯅꯥꯀꯟꯁꯤꯗꯅꯤ ꯀꯣ ꯀꯨꯟꯂꯒ ꯉꯨ ꯉꯨꯉꯨ ꯇꯧꯔꯛꯏꯁꯦ ꯅꯟꯕꯤꯌꯨ ꯍꯥꯏꯕ ꯅꯪ ꯃꯥꯁꯤ ꯂꯣꯏꯅꯕꯗ ꯂꯨꯄꯥ ꯂꯤꯁꯤꯡ ꯑꯃ ꯆꯠꯈ꯭ꯔꯕꯅꯦ ꯍꯤꯗꯥꯛ ꯀꯥꯞꯄꯗ ꯖꯦꯅꯤꯝꯁ ꯆꯠꯂꯒ ꯐ꯭ꯔꯤꯗ ꯑꯃꯨꯛ ꯀꯞꯄꯤꯅꯤ ꯃꯇꯨꯡ ꯇꯥꯕ
ꯑ ꯃꯣꯏꯗꯤ ꯃꯄꯨꯖꯨ ꯂꯩꯇ꯭ꯔꯃꯤꯅ ꯍꯤꯗꯥꯛꯁꯨ ꯀꯥꯞꯄꯤꯔꯝꯃꯔꯣꯏ
ꯎꯝ ꯀꯤꯌꯦꯕ ꯍꯨꯏꯗꯒꯤꯗꯤ ꯍꯪꯗꯣꯡꯅ ꯍꯦꯜꯂꯦ ꯍꯥꯏꯕꯀꯣ ꯃꯍꯨ ꯄꯨꯕꯁꯦ
ꯍꯣꯏ ꯑꯗꯣ ꯑꯩꯈꯣꯏ ꯍꯧꯖꯤꯛꯀꯤ ꯏꯃꯣꯛꯇꯣ ꯆꯤꯛꯄꯗꯣ ꯃꯥꯦ ꯇꯥꯗ ꯀꯥꯞꯐꯧꯗꯔꯕ ꯑꯗꯣ ꯅꯨꯃꯤꯠ ꯍꯨꯝꯅꯤꯃꯨꯛ ꯂꯩꯔꯒ ꯍꯦꯛ ꯂꯥꯏꯍꯧ ꯇꯧꯗꯅꯅꯦ
ꯎꯝ
ꯁꯥꯡꯕꯅ ꯍꯦꯟꯅ ꯀꯔꯤ ꯂꯩ ꯃꯥꯒꯤ ꯂꯥꯏꯑꯣꯡꯗꯨꯁꯨ ꯈꯪ ꯈꯪꯗ꯭ꯔꯕ ꯍꯣꯁꯄꯤꯇꯥꯜ ꯂꯩ
ꯑꯗꯣ ꯃꯣꯏꯗꯤ ꯀꯣꯟꯅ
ꯒꯝꯗꯤ ꯍꯥꯏ
ꯑꯥ ꯃꯣꯏꯗꯤ ꯀꯥꯞꯍꯧꯗꯗꯤꯀꯣ ꯆꯍꯤ ꯑꯃ ꯃꯇꯨꯡꯗꯒ ꯅꯥꯔꯛꯄ ꯈꯣꯠꯄ ꯇꯧꯋꯦꯕ ꯔꯦꯕꯤꯁꯁꯦ ꯑꯗꯨꯒ ꯁꯤꯕ ꯇꯧꯋꯦꯕ ꯈꯪꯕ ꯍꯥꯏꯗꯤ ꯀꯩꯁꯨ ꯇꯧꯗꯦꯗꯗꯤ ꯂꯩꯁꯟꯒꯔꯥꯕꯀꯣ ꯑꯗꯨꯒ ꯆꯍꯤ ꯑꯃ ꯇꯨꯡꯗꯕꯥ ꯀꯩꯅꯣ ꯇꯧꯔꯀꯥꯟꯗ ꯂꯌꯦꯡꯕ ꯉꯝꯗꯅ ꯁꯤꯕꯖꯨ ꯌꯥꯎꯋꯦꯕ ꯑ ꯍꯧꯖꯤꯛ ꯁꯦ ꯌꯥꯝ ꯂꯨꯏ ꯂꯨꯔꯦꯕ ꯊꯥꯏꯅꯒꯤ ꯃꯇꯝꯗꯗꯤ ꯀꯩꯗꯧꯅꯒꯦꯅꯦ ꯍꯨꯏꯅ ꯍꯧꯗꯣꯡꯅ ꯆꯤꯛꯄꯖꯦ ꯀꯩꯅꯣ ꯇꯧꯅꯗ꯭ꯔꯅꯦ ꯆꯦꯡ ꯁꯥꯏꯔ ꯊꯣꯝꯅꯔ ꯑꯗꯨꯝ ꯌꯥꯗ꯭ꯔꯣ
ꯍꯣꯏ
ꯑꯗꯣ ꯍꯧꯖꯤꯛꯇꯗꯤ ꯂꯥꯏꯅꯥꯁꯦ ꯖꯥꯠ ꯖꯥꯠ ꯊꯣꯛꯂꯛꯑꯕꯅꯤꯅ ꯀꯤ ꯌꯥꯝꯅ ꯇꯧꯅꯣꯏ ꯊꯕꯛꯁꯦ ꯑꯗꯨꯅ ꯑꯁ ꯍꯧꯗꯣꯡꯖꯤꯗꯩ
ꯑꯩ ꯍꯣꯁꯇꯦꯜ ꯅꯝꯕꯝꯕꯔ ꯐꯥꯞ ꯇ ꯍꯦꯛ ꯍꯦꯛ ꯂꯛꯑꯦ
ꯎꯔꯗꯤ ꯈꯪꯅꯔꯝꯃꯅꯤ ꯂꯤꯟꯊꯣꯏꯒ ꯊꯣꯏꯔꯒꯗꯤ ꯑꯩꯒ ꯑꯗꯨꯝ ꯁꯇꯦ ꯇꯁꯨꯁꯨ ꯅ
ꯎꯝ ꯑꯁꯥꯀꯤꯔꯟꯗꯣ ꯈꯪꯕ ꯅꯠꯇ꯭ꯔꯣ ꯆꯦ
ꯑꯁꯥꯀꯤꯔꯟ ꯈꯪꯗꯦ ꯑꯗꯨ ꯑꯣꯏꯗꯣꯏꯔ ꯈꯪꯗꯦ ꯌꯥꯝ ꯈꯪꯅꯕꯗꯤ ꯑꯝꯇ ꯑꯣꯏꯗꯦꯕ ꯑꯣ ꯍꯔꯃꯅꯤ ꯑꯩ ꯏꯁꯄꯦꯛ ꯅꯨꯄꯤ ꯃꯌꯥꯡ ꯀꯪꯕꯤ ꯃꯤ ꯄꯤꯠꯇ ꯇꯧꯕꯤ ꯆꯨꯝꯕ꯭ꯔꯥ ꯅꯤꯡꯉꯣꯜ ꯍꯣꯏ ꯄꯥꯇꯤꯔꯥ ꯍꯣ ꯍꯣ ꯍꯣꯏ ꯈꯪꯉꯦ ꯈꯪꯉꯦ ꯈꯪꯉꯦ ꯈꯪꯉꯦ ꯑꯩꯒ ꯑꯗꯨꯝ ꯀꯧꯅꯩ
ꯗꯤ ꯑꯣꯏ ꯑꯩꯈꯣꯏ ꯍꯦꯛ ꯍꯦꯛ ꯂꯥꯛꯑꯦ
ꯎꯝ ꯍꯣ ꯑꯩꯗꯣ ꯀꯩꯅꯣ ꯇꯧꯔꯦꯅꯦꯍꯦ ꯁꯣꯝꯗ ꯃꯤ ꯑꯝꯅ ꯀꯧꯔꯛꯑꯦ ꯊꯝꯃꯖꯤꯔꯣ ꯇꯥꯕ꯭ꯔꯣ
ꯎꯝ ꯇꯥꯏꯌꯦ
ꯍꯣꯍꯣꯏ ꯊꯝꯃꯖꯦ ꯊꯝꯃꯖꯦ ꯅꯪꯖꯨ ꯄꯣꯊꯥ ꯖꯔꯣ ꯊꯝꯃꯦ ꯊꯝꯃꯦ